ꯍꯜꯂꯣ
ꯇꯥꯕ꯭ꯔꯣ
ꯇꯥꯏꯌꯦ ꯇꯥꯏ
ꯀꯦ
ꯍꯧꯖꯤꯛꯗꯤ ꯁꯨꯝ ꯂꯩꯌꯦꯗ ꯍꯧꯒꯠꯇ ꯉꯥꯏꯔꯤ ꯑꯩꯈꯣꯏꯗꯤ
ꯆꯥꯔ ꯆꯠꯄ꯭ꯔꯣ
ꯆꯠꯇꯦ ꯆꯠꯀꯦ ꯇꯧꯔꯝꯃꯅꯤ ꯍꯧꯒꯠꯊꯦꯡ ꯑꯣꯏꯕꯅꯤꯅ ꯎꯄꯥꯏ ꯂꯩꯇꯦ
ꯍ ꯍ ꯕꯣꯜ ꯌꯦꯡꯕ꯭ꯔꯣ ꯑꯗꯨꯗꯤ
ꯍꯥꯥ
ꯕꯣꯜ ꯌꯦꯡꯕ꯭ꯔꯣ
ꯉꯔꯥꯡ ꯌꯦꯡꯗꯦꯗ ꯉꯔꯥꯡ ꯀꯣꯏꯕ ꯀꯩꯀꯩꯅꯣ ꯆꯠꯄꯅꯤꯅ ꯋꯥꯕꯅꯤꯅ ꯉꯔꯥꯡꯗꯤ ꯌꯦꯡꯗꯦ ꯉꯁꯤꯗꯤ ꯌꯥꯡꯅꯤ
ꯎꯝ ꯉꯁꯤ ꯑꯌꯨꯛ ꯌꯦꯡꯗꯦꯗ ꯑꯩ ꯅꯥꯗꯅ ꯇꯨꯝꯃ ꯂꯩꯔꯦ
ꯑꯁ ꯀꯩꯅꯣ ꯉꯁꯤ ꯉꯁꯤ ꯈꯔ ꯃꯦꯁ ꯐꯖꯕꯅꯦ ꯀꯩꯅꯣ
ꯐꯖꯕꯗꯨ ꯎꯄꯥꯏ ꯂꯩꯇ꯭ꯔꯦ ꯑꯩ ꯍꯧꯒꯠꯄꯗ ꯄꯨꯡ ꯇꯔꯦꯠꯇꯅꯤ
ꯎꯝ ꯑꯗꯣ ꯉꯁꯤꯁꯦ ꯄꯣꯔꯇꯨꯒꯜꯁꯨ ꯂꯩꯑꯦ ꯑꯥꯔꯖꯦꯟꯇꯤꯅꯥꯁꯨ ꯂꯩꯌꯦ
ꯎꯝ
ꯀꯔꯝꯕꯗ ꯁꯞꯄꯣꯔꯠ ꯇꯧꯕꯔꯣ ꯅꯪ ꯀꯔꯝꯕꯗ ꯁꯞꯄꯣꯔꯠ ꯇꯧꯕ꯭ꯔꯣ
ꯑꯩꯗꯤ ꯄꯣꯔꯇꯨꯒꯜꯅꯦ
ꯑꯁ ꯌꯦꯡꯉ ꯇꯥꯏꯅ ꯑꯗꯨꯗꯤ
ꯉꯝꯗꯧ ꯃꯥꯥꯟꯗ꯭ꯔꯦꯅꯦ ꯑꯩꯈꯣꯏꯒꯤ ꯄꯣꯔꯇꯨꯒꯜꯁꯦ
ꯈꯪꯗꯦꯗ ꯉꯝꯕ ꯉꯝꯗꯕ ꯍꯥꯏꯕꯗꯨꯗꯤ ꯃꯔꯝ ꯑꯃꯅꯤꯅ ꯑꯗꯨ ꯑꯣꯏꯁꯨ ꯔꯣꯅꯦꯜ ꯔꯣꯅꯦꯜꯗꯣ ꯐꯦꯟꯁꯒ ꯃꯤꯁꯤꯒ ꯐꯦꯟꯁꯀ ꯍꯟꯗꯛꯇꯤ ꯈꯤꯇꯪ ꯀꯜꯂꯦꯅ
ꯐꯦꯜ
ꯀꯔꯤ ꯍꯥꯏꯁꯤꯔ ꯑꯥ ꯐꯦꯅꯦꯜꯇꯤ ꯒꯨꯝꯕ ꯃꯤꯁ ꯇꯧꯋꯦ ꯑꯩꯁꯨ ꯔꯣꯅꯦꯜꯗꯣꯅ ꯁꯤ ꯁꯤ ꯑꯗꯨꯒꯨꯝꯕꯗꯤ ꯆꯪꯒꯅꯤ ꯁꯤꯒꯨꯝꯕ ꯍꯥ ꯐꯦꯟꯁꯤꯡꯅ ꯍꯥ ꯈꯠꯅꯔꯗꯒꯤ ꯀꯔꯤꯀꯩꯅꯣ ꯇꯧꯋꯦꯗꯅ
ꯑꯗꯨꯅꯦ ꯑꯗꯨꯕꯨꯗꯤ ꯃꯤ ꯃꯤꯒꯤ ꯍꯩꯕ ꯍꯥꯏꯗꯣ ꯏꯁꯣꯔꯅ ꯇꯝꯃꯝꯕꯗꯣ ꯃꯣꯏꯅ ꯏꯗꯅꯀꯣ ꯐꯦꯟꯁꯤꯡꯅ ꯉꯥꯛꯇꯅꯦꯕ ꯍꯧꯖꯤꯛ ꯈꯟꯅꯔꯤ ꯃꯌꯥꯝꯁꯦ
ꯍꯣꯏ ꯍꯧꯖꯤꯛꯁꯦ ꯃꯥꯒꯤ ꯐꯦꯟꯁꯅꯦ ꯐꯦꯟꯁꯅꯦ ꯍꯥꯏꯕ ꯋꯥꯅꯦꯕꯀꯣ ꯐꯦꯟꯁꯤꯡꯅ ꯁꯥꯟꯅꯕꯒ ꯆꯞ ꯃꯥꯟꯅꯕꯅꯦꯕ ꯈꯟꯅꯔꯒꯀꯣ ꯑꯁ ꯉꯁꯤ ꯉꯁꯤ ꯁꯤꯒꯤ ꯃꯦꯠꯁꯇ ꯎꯝ ꯌꯦꯡꯊꯣꯛꯑꯒ ꯍꯥ ꯉꯁꯤ ꯉꯁꯤꯗꯤ ꯐꯦꯟ ꯉꯁꯤꯗꯤ ꯕꯣꯜ ꯐꯖꯅꯤꯌꯦ ꯌꯦꯡꯖꯦ ꯀꯩꯅꯣ
ꯉꯁꯤꯔꯣ ꯑꯌꯨꯛꯇ ꯂꯣꯏꯒ꯭ꯔꯦꯗꯅ
ꯋꯥꯠꯂꯤ ꯍꯦ
ꯉꯁꯤ ꯅꯨꯡꯗꯥꯡꯁꯨ
ꯑꯥ ꯍꯧꯖꯤꯛ ꯑꯥ ꯑꯌꯨꯛ ꯇ ꯁꯥꯟꯅꯕꯗꯤ ꯀꯩꯅꯣ ꯃꯦꯠꯁ ꯑꯥ ꯌꯦꯡꯅꯤꯡꯉꯤꯗ ꯍꯥ ꯍꯥ
ꯎꯝ
ꯑꯩꯅ ꯁꯞꯄꯣꯔꯠ ꯇꯧꯕ ꯇꯤꯝ ꯁꯥꯟꯅꯕ ꯃꯇꯝꯗ ꯌꯦꯡꯒꯗꯕꯅꯦ ꯀꯩꯅꯣ
ꯍꯨꯝ
ꯆꯥꯛꯇꯤ ꯆꯥꯔꯕꯣ
ꯆꯥꯛ ꯆꯥ ꯆꯥꯛ ꯆꯥꯗ꯭ꯔꯤ ꯕ꯭ꯔꯦꯛꯐꯥꯁ ꯇꯧꯔꯦ ꯀꯩꯗꯧꯔꯤꯕ ꯅꯪꯗꯤ
ꯃꯤ ꯑꯃꯅ ꯆꯥꯛ ꯊꯣꯡꯕ ꯎꯝ ꯑꯗꯨꯝ ꯂꯩꯔꯤꯌꯦ ꯁꯧꯒꯔꯤ ꯁꯧꯒꯔꯤ ꯆꯥꯁꯦ ꯍꯦꯟꯅ ꯁꯧꯒ꯭ꯔꯤ ꯑꯃꯨꯛꯀ ꯉꯥꯛꯇꯪ ꯂꯩ ꯊꯤꯕ ꯆꯥꯠꯅꯤ ꯕꯖꯥꯔ ꯑꯃꯨꯛꯀ ꯊꯣꯛꯑꯅꯤ
ꯆꯥꯅꯤꯡꯉꯦ ꯑꯩꯁꯨ ꯁꯧꯒꯔꯤ
ꯉꯔꯥꯡꯗꯣ ꯍꯦꯟꯖꯤꯟꯕ ꯍꯥꯏꯕ ꯇꯥꯔꯦ ꯑꯥ
ꯑꯗꯨꯒꯤ ꯉꯁꯤ ꯁꯧꯒꯔꯤ ꯑꯣꯏꯅ ꯆꯥꯁꯤꯔ ꯇꯧꯔꯒ ꯂꯩ ꯑ ꯁꯝꯃꯔ ꯚꯦꯀꯦꯁꯟꯒꯨꯝꯕ ꯆꯠꯇ꯭ꯔꯣ
ꯁꯥꯃ꯭ꯔꯕꯦꯀꯦꯁꯟ ꯆꯠꯇꯤꯌꯦ
ꯎꯝ ꯑꯩꯈꯣꯏꯁꯦ ꯖꯨꯟꯗ ꯏꯁꯃꯥꯇꯐꯤꯀꯦꯁꯟ ꯇꯧꯁꯤꯔꯥꯅ ꯀꯣꯏꯕ ꯆꯠꯁꯤꯔꯅ ꯇꯧꯔꯤ
ꯌꯥꯝ ꯐꯩꯅꯦ
ꯆꯠꯁꯤꯔꯣ
ꯄꯩꯁꯥ ꯂꯩꯇꯤꯌꯦ ꯑꯩꯈꯣꯏꯗꯤ ꯂꯥꯏꯔꯕ ꯃꯆꯥꯅꯤꯅ
ꯄꯩꯁꯥꯒꯤ ꯋꯥꯔꯤ ꯅꯠꯇꯦꯗ
ꯀꯣꯏꯕ ꯆꯠꯂꯗꯤ ꯀꯣꯏꯕ ꯆꯠꯂꯗꯤ ꯄꯩꯁꯥ ꯆꯪꯉꯅꯤꯗꯅ
ꯎꯝ ꯀꯣꯏꯕꯨ ꯄꯩꯁꯥꯅ ꯄꯩꯁꯥꯅ ꯀꯣꯏꯔꯗꯤ ꯀꯥꯏꯗꯒꯤ
ꯄꯩꯁꯥ ꯌꯥꯎꯗ꯭ꯔꯦꯗꯤ
ꯃꯐꯝ ꯐꯖꯕ ꯑꯃ ꯍꯥꯏꯕꯤꯌꯨꯅꯦ ꯍꯧꯖꯤꯛ ꯁꯦ ꯑꯩꯈꯣꯏꯁꯦ ꯏꯁꯄꯣꯠ ꯈꯪꯗ꯭ꯦꯕꯀꯣ ꯆꯠꯁꯦ ꯍꯥꯏꯅꯗꯤ ꯀꯟꯗꯤ ꯈꯟꯅꯔꯤ
ꯄꯤꯛꯅꯤꯛ ꯑꯣꯏꯅ ꯆꯠꯇꯣꯏꯔ ꯅꯠꯇ꯭ꯔꯒ ꯍꯥꯏꯗꯤ ꯁꯠꯄꯁ ꯂꯩꯗꯅ
ꯎꯝ ꯑꯩꯗꯤ ꯑꯩꯈꯣꯏꯅ ꯍꯣꯏ ꯃꯥꯒꯤ ꯏꯁꯄꯣꯠꯇꯣ ꯆꯥꯛ ꯌꯦꯟꯁꯥꯡ ꯀꯩ ꯀꯩꯅꯣ ꯊꯣꯡꯉꯒ ꯀꯩꯅꯣ ꯆꯠꯄꯤ ꯍꯥꯏꯔꯗꯤ ꯑꯗꯨꯝ ꯇꯧꯔꯅꯤ ꯂꯝꯗꯣ ꯌꯥꯝ ꯂꯥꯛꯑꯗꯤ ꯑꯗꯨ ꯎꯄꯥꯏ ꯂꯩꯇꯦ ꯒꯥꯔꯤ ꯃꯆꯥꯗ ꯆꯥꯒꯗꯕꯅꯤꯅ ꯒꯥꯌꯤ ꯑꯆꯧꯕ ꯑꯣꯏꯗꯤ ꯈꯔ ꯐꯥꯕ
ꯎꯝ
ꯀꯣꯏꯕ ꯍꯥꯏꯁꯦ ꯒꯔꯤ ꯃꯆꯥꯗ ꯍꯥꯏꯕꯗꯤ ꯆꯠꯂꯒ ꯀꯩꯀꯩꯅꯣ ꯄꯨꯒꯗꯕꯗꯣ
ꯎꯝ
ꯋꯥꯕ ꯇꯔꯦ ꯑꯗꯨ ꯀꯔꯤ ꯃꯆꯥꯗ ꯆꯥꯛꯀꯗꯕꯅꯤꯅ ꯃꯤ ꯑꯃꯅ ꯆꯠꯅꯤꯡꯗꯦ ꯀꯩ ꯇꯧꯒꯗ꯭ꯔꯕꯅꯣ ꯑꯗꯨ ꯆꯠꯂꯒ ꯍꯥꯂꯛꯄꯗꯕꯨ ꯑꯦ ꯑꯗꯨꯝ ꯀꯣꯏꯔꯒ ꯆꯄꯅ ꯍꯥꯏꯅꯤ ꯍꯥꯏ ꯄꯤꯛꯅꯤꯛꯀꯤ ꯇꯥꯏꯞꯇ ꯆꯥꯛ ꯌꯦꯟꯁꯥꯡ ꯊꯣꯡꯉꯒ ꯀꯩꯅꯣ ꯇꯧꯕ ꯑꯣꯏꯔꯗꯤ ꯐꯩ ꯑꯩꯈꯣꯁꯨ ꯈꯟꯅꯥꯔꯤ
ꯈ꯭ꯋꯥꯏ ꯕꯦꯁꯅꯦ ꯆꯥꯕꯗꯣ
ꯎꯝ
ꯍꯥꯏꯕꯤꯒꯦ
ꯂꯝ ꯈꯪꯗꯦꯗ ꯂꯝꯁꯦ ꯀꯗꯣꯝꯗ ꯆꯠꯁꯤꯔ ꯈꯥꯟꯗꯤ ꯈꯟꯅꯔꯤ ꯑꯗꯨ ꯆꯠꯀꯗꯕꯁꯦ ꯍꯧꯖꯤꯛ ꯀꯩꯅꯣ ꯑ ꯂꯣꯛꯇꯥꯛ ꯂꯣꯛꯇꯥꯛꯅ ꯆꯥꯠꯁꯤꯔꯥ ꯑꯃꯨꯛꯀ ꯍꯥꯏ ꯑꯁ ꯂꯣꯛꯇꯥꯛꯇꯕꯨ ꯀꯩꯗꯧꯗꯧꯅꯣ ꯐꯤ ꯇꯣꯡꯒꯦꯔꯥ ꯀꯃꯥꯏꯅ ꯇꯧꯒꯦꯔꯥ ꯍꯥꯏꯅꯗꯤ ꯁꯥꯟꯅꯔꯤ ꯃꯐꯝ ꯑꯃꯗ ꯐꯖꯅ ꯆꯠꯂꯒ ꯆꯥꯛ ꯌꯦꯟꯁꯥꯡ ꯊꯣꯡꯉꯒ ꯀꯩ ꯀꯩꯅꯣ ꯇꯧꯒꯦꯔꯥ ꯍꯥꯏꯅ ꯈꯟꯅꯤ ꯈꯟꯅꯔꯤ
ꯈꯟꯅꯧ ꯈꯟꯅꯧ
ꯅꯣꯏ ꯅꯣꯏꯔꯣꯝꯗꯗꯤ ꯅꯦꯠ ꯀꯃꯥꯏꯅ ꯇꯧꯕ꯭ꯔꯣ
ꯅꯦꯠꯂꯣ ꯑꯩꯅ
ꯑꯩꯈꯣꯏꯔꯣꯝꯗ ꯇꯨ ꯗꯦꯖ ꯅꯨꯃꯤꯠ ꯑꯅꯤ ꯑꯍꯨꯝ ꯁꯤ ꯅꯦꯠ ꯌꯥꯔꯔꯦ ꯀꯩꯅꯣ ꯈꯪꯗꯦ
ꯑꯗꯨꯒꯤ ꯑꯣꯏꯔꯃꯤ ꯅꯪꯅ ꯐꯣꯟ ꯇꯧꯔꯛꯑꯀꯥꯟꯗ ꯀꯩꯅꯣ ꯇꯧꯔꯤꯗꯣ
ꯅꯣꯏ ꯅꯣꯏ ꯒꯦꯝꯒꯨꯝꯕꯗꯤ ꯁꯥꯟꯅꯕ꯭ꯔꯣ
ꯁꯥꯟꯅ ꯗꯤꯌꯦ
ꯑꯦꯝ ꯂꯦꯜ ꯒꯨꯝꯕ ꯒꯦꯝ ꯑꯝꯇ ꯁꯥꯟꯅꯗꯦ
ꯁꯥꯟꯅꯗꯦ ꯑꯩꯗꯤ ꯀꯔꯤ ꯁꯥꯟꯅꯔꯨꯗꯣꯏꯅꯣ ꯑꯩ
ꯁꯥꯟꯅꯍꯧ ꯀꯩꯅꯣ ꯑꯦꯝ ꯑꯦꯜ ꯑꯣꯏꯁꯨ ꯑꯦꯝ ꯑꯦꯜ ꯒꯨꯝꯕ ꯁꯅꯥꯁꯤ ꯀꯩꯅꯣ
ꯇꯨꯝ ꯕꯥꯕꯣꯛ ꯁꯪꯗꯦꯗ
ꯇꯨꯝꯗꯗꯤ ꯑꯩꯗꯤ ꯅꯨꯃꯤꯠ ꯑꯃ ꯇꯨꯝꯁꯤꯠ ꯐꯥꯔꯝꯗ꯭ꯔꯕ ꯍꯦꯛꯇ ꯅꯥꯒꯦ ꯇꯧꯏꯕ
ꯈꯔ ꯏꯃꯨꯡꯒꯤ ꯁꯣꯟꯕ ꯍꯥꯏꯇꯥꯔꯦ
ꯑꯪ ꯒꯦꯝꯗꯨꯕꯨ ꯊꯦꯡꯉꯒ ꯁꯅꯥꯕ ꯅꯠꯇꯗ
ꯆꯣꯔ ꯅꯤꯗꯅ
ꯑꯁ ꯒꯦꯝꯗꯤ ꯒꯦꯝ ꯍꯥꯏꯁꯤꯗꯤ ꯀꯩꯅꯣ ꯑꯗꯨꯝ ꯇꯥꯏꯝ ꯄꯥꯁ ꯑꯣꯏꯅ ꯁꯥꯟꯅꯒꯗꯕ ꯍꯥꯏ ꯇꯔꯦ ꯑꯗꯨꯝ ꯃꯇꯝ ꯁꯪꯕ ꯀꯟꯗ ꯁꯟꯅꯒꯗꯕ ꯍꯥꯏꯕ ꯈꯣꯏ ꯕꯣꯔꯤꯡ ꯆꯨ ꯎꯝ
ꯑꯩꯁꯨ ꯅꯍꯥꯟ ꯁꯥꯟꯅꯔꯝꯃꯦ ꯑꯗꯨ ꯇꯨꯝꯕꯗꯣ ꯕꯦꯇ꯭ꯔꯤꯗꯨꯁꯨ ꯊꯥꯏꯅꯗꯤ ꯄꯋꯥꯔ ꯕꯦꯡꯁꯨ ꯂꯩꯇꯕꯅꯤꯅ ꯕꯦꯇ꯭ꯔꯤꯗꯨꯁꯨ ꯋꯥꯟ ꯇꯥꯗ꯭ꯔꯔꯤ ꯐꯥꯎꯅꯦ ꯁꯥꯟꯅꯁꯦ
ꯑꯩꯅ ꯒꯦꯝ ꯁꯥꯟꯅꯕ ꯍꯥꯏꯁꯤꯗꯤ ꯂꯣꯏꯔꯦ ꯐꯣꯟꯒ ꯇꯧꯅꯗꯅ ꯎꯝ ꯆꯪꯉꯣ ꯆꯪꯔꯣꯏꯗ꯭ꯔꯣ ꯀꯥꯏꯅ ꯇꯧꯔꯒ ꯂꯩꯅꯤ
ꯕꯤꯠꯇꯣ
ꯎꯝ ꯑꯩꯗꯤ ꯔꯥꯟꯗꯥꯝ ꯁꯅꯕ ꯁꯨꯔꯛꯄꯨꯗꯤ ꯑꯩꯈꯣꯏ ꯃꯤ ꯑꯩꯈꯣꯏ ꯐ꯭ꯔꯦꯟꯁꯤꯡꯒ ꯁꯥꯟꯅꯕꯁꯤꯅ ꯈꯤꯇꯪ ꯁꯥꯟꯅꯕ ꯅꯨꯡꯉꯥꯏꯕ ꯍꯥꯏ ꯇꯥꯔꯦ
ꯎꯝ ꯑꯗꯣ ꯃꯦꯁꯦꯖ ꯃꯦꯁꯦꯖꯀ ꯊꯥꯅꯗꯥꯏꯅꯦ
ꯑꯥ ꯑꯁ ꯃꯦꯁꯦꯁ ꯊꯅꯒ ꯐꯣꯟꯒ ꯍꯥꯡꯗꯧ ꯑ ꯀꯩꯅꯩꯅꯣ ꯚꯣꯏꯁꯒ ꯍꯥꯡꯗꯣꯛꯗꯅ ꯎꯝ ꯆꯪꯉꯨ ꯍꯥꯏꯔꯒ ꯀꯩꯅꯣ ꯑꯣꯏꯅ ꯇꯧꯔꯒ ꯃꯥꯅꯤ ꯀꯩꯅꯣ ꯕꯗꯃꯗꯅꯤ ꯀꯩꯅꯣ
ꯎꯝ ꯕꯤꯠ ꯑꯃꯗꯅꯦ
ꯑꯦꯝ ꯑꯦꯜ ꯑꯦꯝ ꯑꯦꯜꯗ ꯑꯩꯈꯣꯏ ꯁꯅ ꯍꯟꯗꯛꯁꯦ ꯁꯤꯖꯟꯁ ꯁꯨ ꯂꯣꯏꯕꯅꯤꯅꯀꯣ ꯁꯤꯖꯟ ꯑꯅꯧꯕ ꯍꯧꯕꯅꯤꯅ ꯑꯁ
ꯑꯣ
ꯋꯥꯔꯜ ꯀꯞꯀ ꯉꯥꯏꯗꯅ ꯅꯍꯥꯟ ꯒꯦꯝ ꯁꯥꯟꯅꯕ ꯕꯤꯠ ꯕꯤꯠ ꯃꯥꯅꯤ ꯀꯩꯅꯣ
ꯈꯪꯗ꯭ꯔꯦꯗ ꯑꯩꯗꯤ ꯑꯗꯨꯒꯨꯝꯕꯗꯣ
ꯁꯅꯥꯎꯍꯦ ꯁꯅꯥꯁꯦ ꯀꯩꯅꯣ
ꯌꯥꯔꯦ ꯍꯥꯏꯔꯣ
ꯍꯥ
ꯁꯥꯟꯅꯁꯦ ꯍꯥꯏꯔꯣꯏꯈꯣꯏꯅꯤ
ꯑꯥ ꯑꯦꯝ ꯑꯦꯜ ꯁꯥꯟꯅꯔꯗꯤ ꯅꯪ ꯀꯔꯝꯕ ꯍꯦꯔꯣꯁꯦ ꯌꯥꯝ ꯀꯅꯥꯗꯅ ꯅꯪꯅ ꯕꯦꯖꯑꯣꯏꯅ ꯁꯅꯔꯝꯕ ꯅꯪꯒꯤ ꯍꯩꯅꯥꯕ ꯍꯥꯏꯇꯥ
ꯑꯩꯗꯤ ꯅꯨꯄꯤ ꯉꯥꯛꯇꯅꯦ ꯂꯦꯂꯥꯒꯨꯝꯕ ꯕꯤꯇ꯭ꯔꯤꯛꯁ ꯨꯒꯨꯝꯕ ꯑꯗꯨꯒꯨꯝꯕ ꯉꯥꯛꯇꯅꯤꯅ
ꯑꯣ
ꯅꯨꯄꯥꯗꯅ ꯍꯥꯏꯗꯤ ꯑ ꯈꯔꯕꯨꯗꯣ ꯄꯥꯏꯕ ꯍꯩꯇꯦꯕꯀꯣ
ꯎꯝ
ꯖꯤꯂꯣꯡꯒꯨꯝꯕꯗꯣ ꯑꯔꯥꯏ ꯑꯔꯥꯏꯕꯗꯣ
ꯈꯔꯕꯨꯗꯤ ꯁꯀꯤꯝ ꯀꯩꯀꯥꯗꯣ ꯄꯨꯔꯥ ꯆꯥꯠꯂꯩꯌꯦꯕ
ꯈꯪꯗꯦ ꯉꯥꯁꯤꯁꯦ ꯒꯦꯝ ꯒꯦꯝ ꯍꯥꯏꯕ ꯋꯥꯅꯤ ꯉꯁꯤꯁꯦ ꯃꯦꯠꯁꯁꯦ ꯐꯖꯈ꯭ꯔꯕꯅꯤ ꯋꯥꯜ ꯀꯞ ꯌꯦꯡꯁꯤ ꯁꯤꯗꯤꯀꯣ ꯍ
ꯄꯨꯡ ꯀꯥꯌꯗꯅꯣ
ꯍꯣꯔꯦꯟ ꯇꯨꯋꯦꯜꯞ ꯊꯥꯔꯇꯤꯒꯤꯁꯨ ꯂꯩꯗꯤ ꯂꯩꯕꯅꯦ ꯇꯨꯋꯦꯜꯞ ꯊꯥꯔꯇꯤ ꯇꯦꯟ ꯊꯥꯔꯇꯤ ꯂꯩꯕꯅꯦ ꯉꯁꯤ ꯑꯩꯁꯦ ꯉꯁꯤꯁꯦ ꯂꯤꯛ ꯒ꯭ꯔꯥꯎꯟꯁꯦ ꯂꯣꯏꯒꯗꯧ ꯃꯥꯜꯂꯦ ꯑꯗꯨꯒ ꯃꯣꯍꯤꯠ ꯅꯣꯕꯥꯞꯀꯤꯀꯣ ꯁꯂꯦꯛꯁꯟ ꯒꯤ ꯀꯩꯇꯧꯅ ꯃꯣꯏꯁꯦ ꯉꯁꯤ ꯄꯣꯔꯆꯨꯒꯜꯒ ꯑꯥꯔꯖꯦꯟꯇꯤꯅꯥꯁꯦ ꯂꯥꯁ ꯃꯦꯠꯁꯅꯦꯕ ꯑꯩꯗꯤ ꯂꯤꯛ ꯔꯒ꯭ꯔꯥꯎꯟꯗꯀꯣ
ꯎꯝ
ꯑꯗꯨꯗ ꯃꯣꯏ ꯅꯣꯒꯥꯎꯗꯤ ꯆꯪꯗꯤ ꯆꯪꯈ꯭ꯔ ꯆꯥꯡꯗꯤ ꯆꯪꯈ꯭ꯔꯅꯤ ꯑꯗꯨ ꯑꯁꯦ ꯑꯣꯖꯥꯁꯨ ꯐꯖꯗꯤ ꯐꯖꯅꯤ
ꯀꯔꯤ ꯄꯣꯔꯇꯨꯒꯥꯜꯒ ꯑꯥꯔꯖꯦꯟꯇꯤꯅꯥ
ꯅꯠꯇꯦꯗ ꯃꯣꯏ ꯃꯦꯠꯁ ꯂꯩꯌꯦ ꯍꯥꯏꯕꯅꯤꯗ
ꯃꯣꯏꯅꯤ ꯄꯨꯟꯅ ꯁꯥꯟꯅꯔꯗꯤ ꯐꯖꯒꯗꯝꯅꯦꯅ
ꯃꯣꯏ